ꯍꯜꯂꯣ
ꯑꯁ ꯐꯣꯟ ꯄꯤꯛ ꯇꯧꯔꯣꯏꯗ꯭ꯔꯥꯅ ꯂꯩꯕꯅꯤꯅꯦ
ꯀꯔꯤ ꯄꯤꯛ ꯇꯧꯔꯣꯏꯗꯕ ꯉꯁꯥꯏꯗꯤ ꯇꯨꯝꯒꯗꯕ ꯌꯥꯝ ꯃꯥꯜꯂꯝꯃꯒ ꯑꯗꯨꯒ
ꯇꯝꯒꯗꯕ ꯃꯥꯜꯂꯝꯃꯒ ꯑꯗ ꯑꯗꯨ ꯑꯃꯥ ꯃꯥ
ꯑꯩ ꯌꯦꯡꯉꯣꯏ
ꯌꯦꯡꯉꯨꯔꯥꯅꯨ ꯅꯪꯗꯤ
ꯍꯌꯦꯡ ꯐꯨꯠꯕꯣꯜ ꯊꯦꯡꯅ ꯌꯦꯡꯉꯒ ꯍꯧꯒꯠꯇ꯭ꯔꯕ ꯀꯩꯗꯧꯒꯦꯔꯣ
ꯎꯝ ꯏꯕꯥꯅꯤ ꯂꯩꯃꯤꯟꯅꯔꯗꯤ ꯅꯪ ꯌꯦꯡꯒꯦꯔꯣ ꯐꯨꯠꯕꯣꯜ
ꯀꯔꯤ
ꯑ ꯁꯣꯔꯤ ꯏꯕꯥꯅꯤ ꯂꯩꯃꯤꯟꯅꯔꯗꯤ ꯁꯨꯃꯥꯏꯅ ꯁꯤꯝꯇꯝꯗ ꯂꯩꯃꯤꯟꯅꯔꯗꯤ ꯐꯨꯠꯕꯣꯜ ꯌꯦꯡꯒꯦꯔꯕ ꯅꯪꯕꯣ
ꯈꯣꯏꯗꯤ ꯇꯨꯝꯒ꯭ꯔꯅꯤ
ꯁꯤ ꯑꯗꯨꯗꯤ ꯄꯨꯔꯥ ꯀꯩꯅꯣ ꯀꯩꯅꯣ ꯇꯧ ꯃꯥꯜꯂꯦ ꯅꯪꯁꯦ ꯐꯨꯠꯕꯣꯜ ꯁꯨꯌꯦꯡ ꯌꯦꯡꯅꯤꯡꯗꯕ ꯃꯤ ꯃꯥꯜꯂꯦꯅꯦ
ꯑꯩꯗꯤ ꯁ꯭ꯇꯦꯇꯁꯇ ꯅꯪ ꯀꯔꯤꯕ ꯀꯅꯥ ꯀꯅꯥ ꯅꯦꯃꯔ ꯍꯣꯏꯒꯦꯔꯥ ꯊꯥꯒꯠꯂꯒ ꯐꯨꯠꯕꯣꯜꯒ ꯌꯦꯡꯕꯖꯥꯠꯂꯥ ꯈꯜꯂꯒ ꯌꯦꯡꯉꯝꯗ꯭ꯔꯦ
ꯇꯦꯟ ꯇꯦꯟꯊꯥꯔꯇꯤꯗ ꯂꯥꯛꯄꯗꯤ ꯌꯦꯡꯉꯦ ꯑꯗꯨ ꯌꯥꯝ ꯊꯦꯡꯉꯗꯤ ꯑꯌꯨꯛꯇ ꯍꯧꯒꯠꯄꯗꯣ ꯊꯦꯡꯕꯅꯤꯅ ꯇꯟꯕ
ꯎꯝ ꯑꯗꯣ ꯍꯌꯦꯡꯒꯤꯗꯤ ꯌꯦꯡꯒꯤꯅꯤ ꯑꯗꯨꯗꯤ ꯇꯦꯟ ꯊꯥꯔꯇꯤꯒꯤꯗꯣ
ꯌꯦꯡꯒꯅꯤ ꯄꯌꯦꯡ ꯌꯦꯡꯉ ꯑꯗꯨꯝ ꯁꯞꯄꯣꯔꯠ ꯇꯧꯅꯤꯡꯕ ꯃꯤ ꯇꯧꯔꯅꯤ ꯑꯩꯗꯤ
ꯃꯤꯅ ꯂꯥꯎꯑꯒ ꯂꯥꯎꯒꯅꯤ ꯃꯤꯅ ꯀꯥꯞꯄꯒ ꯀꯥꯞꯀꯅꯤ ꯃꯤꯅ ꯍꯔꯥꯎꯔꯒ ꯍꯔꯥꯎꯒꯅꯤ ꯃꯤꯅ ꯀꯔꯤꯕ ꯂꯣꯏꯔꯦ ꯍꯥꯏꯕ ꯀꯥꯟꯗ ꯊꯣꯛꯄ ꯀꯥꯟ ꯊꯣꯛꯈ꯭ꯔꯦ ꯍꯥꯏꯗꯨꯗꯤ
ꯎꯝ ꯆꯨꯝꯃꯦ ꯑꯗꯨꯃꯛ
ꯐꯣꯟꯗ ꯌꯦꯡꯕ꯭ꯔꯣ ꯅꯠꯇ꯭ꯔꯒ ꯇꯤꯚꯤꯗ ꯌꯦꯡꯕ꯭ꯔꯣ
ꯑ ꯐꯣꯟꯗ ꯑꯣꯏꯅ ꯌꯦꯡꯉꯦ ꯑꯈꯣꯏ ꯎꯝ ꯑꯁꯤ ꯃꯈꯥꯗꯗꯤ ꯇꯤꯚꯤꯗꯤ ꯂꯩꯌꯦꯕꯀꯣ ꯑꯗꯨꯗ ꯎꯝ ꯅꯨꯄꯥ ꯌꯥꯝ ꯌꯦꯡꯕ ꯃꯣꯏꯅ ꯑꯗꯨꯒꯤ ꯆꯠꯄ ꯇꯟꯕꯒꯤ ꯇꯣꯛꯑꯦ
ꯅꯨꯄꯥ ꯌꯥꯝ ꯌꯦꯡꯕ ꯍꯥꯏꯕꯗꯤ ꯅꯪꯅ ꯑꯄꯥꯝꯕ ꯌꯥꯎꯗ꯭ꯔꯥꯕꯣ
ꯅꯠꯇꯦ ꯑꯩꯅ ꯍꯥꯏꯕꯗꯤ ꯐꯨꯠꯕꯣꯜꯗꯣ
ꯎꯝ
ꯅꯨꯄꯥ ꯌꯥꯝꯅ ꯌꯦꯡꯕ ꯂꯥꯛꯑꯦꯕꯀꯣ ꯑꯗꯨ ꯌꯨꯝꯕꯨ ꯈꯣꯏꯗꯣ
ꯑꯆꯥ
ꯑꯗꯨꯒꯤ ꯎꯝ ꯑꯩꯖꯨ ꯆꯠꯄ ꯇꯟꯕ ꯑꯁꯤ ꯀꯩꯅꯣ ꯌꯨꯝꯕꯨꯒꯤ ꯃꯃꯥꯅꯗꯤ ꯑꯩꯉꯣꯟꯗ ꯌꯦꯡꯕ ꯂꯥꯛꯑꯣ ꯑꯣꯅ ꯍꯥꯏꯕꯅꯦꯕꯀꯣ
ꯎꯝ
ꯑꯗꯣ ꯅꯨꯄꯥ ꯌꯥꯝꯕꯅꯤꯅ ꯊꯦꯡꯉꯒꯥ ꯏꯊꯟꯗ ꯐꯝꯕꯖꯨ ꯇꯟꯕꯒꯤ ꯌꯦꯡꯕ ꯆꯠꯇꯦ
ꯀꯩꯅꯣ ꯅꯪꯁꯨ ꯅꯨꯄꯥ ꯌꯥꯝꯃꯗꯤ ꯑꯗꯨꯝ ꯃꯔꯛꯇꯥ ꯌꯥꯎꯔꯒ ꯈꯔ ꯂꯥꯏꯟꯒ ꯀꯥꯞꯄꯒ ꯅꯪꯖꯨ ꯑꯩꯖꯨ ꯁꯤꯡꯒꯜꯅꯤꯒꯥ ꯍꯥꯏꯔꯣꯗꯅ
ꯏꯂꯦ ꯅꯪ ꯌꯥꯝ ꯇꯧꯔꯝꯒꯅꯤ ꯑꯗꯨꯃꯥꯏꯅ ꯑꯣꯐꯔ
ꯑꯩꯗꯤ ꯍꯩꯕꯅꯦ ꯑꯗꯨꯝꯕꯗꯣ
ꯎꯝ ꯅꯪꯅ ꯍꯥꯏꯔ ꯑꯩꯉꯣꯟꯗ ꯇꯥꯛꯄꯤꯌꯨ ꯍꯥꯏꯗꯦ
ꯇꯥꯛ ꯇꯥꯛꯄꯤꯒꯦ ꯀꯩꯅꯣ ꯅꯪ ꯈꯔ ꯇꯝꯃꯨꯗꯅ
ꯑꯩ ꯇꯃꯥ ꯀꯩꯗꯧꯗꯣꯏꯔꯣ
ꯇꯝꯃꯒꯥ ꯅꯨꯄꯥ ꯐꯕ ꯐꯪꯅꯤꯡꯉꯥꯏ
ꯑꯧ ꯅꯪ ꯍꯥꯟꯅ ꯅꯨꯄꯤ ꯑꯐꯥꯕ ꯐꯪꯉꯣ ꯑꯗꯨ ꯃꯇꯨꯡꯗ ꯑꯩ ꯐꯪꯉꯒꯦ
ꯑꯁꯥ ꯑꯩ ꯑꯦ ꯐꯪꯈ꯭ꯔꯦ ꯉꯁꯤ ꯅꯪ ꯅꯪꯪ ꯌꯧꯔꯦ
ꯀꯔꯤ
ꯑꯩ ꯑꯩꯗꯤ ꯐꯪꯈ꯭ꯔꯦꯕ ꯉꯁꯤ ꯅꯪ ꯅꯪꯒꯤ ꯃꯇꯝ ꯌꯧꯔꯦꯕ ꯇꯝꯕꯤꯔꯒꯦꯕ
ꯀꯦꯀꯦ ꯐꯪꯉꯥꯗꯤ ꯌꯥꯔꯦ ꯀꯩꯅꯣ ꯑꯩꯗꯤ ꯏꯊꯟꯗ ꯑꯗꯨꯝ ꯊꯤꯔꯒꯦ
ꯑꯁ
ꯆꯥꯛ ꯆꯥꯔꯕꯣ ꯀꯩꯏꯟꯖꯥꯡ ꯆꯥꯕ꯭ꯔꯣ
ꯆꯥꯛ ꯆꯥꯗ꯭ꯔꯤ
ꯊꯦꯡꯉꯤꯅ
ꯎꯝ ꯉꯔꯥꯡꯉꯩꯗꯤ ꯆꯥꯒ꯭ꯔꯦ ꯁꯤ ꯆꯥꯗ꯭ꯔꯤ
ꯍꯝ ꯑꯣ ꯉꯔꯥꯡ ꯆꯥꯔꯕꯣ ꯉꯔꯥꯡ
ꯉꯔꯥꯡ ꯉꯔꯥꯡ ꯆꯥꯔꯦ
ꯀꯔꯤ ꯏꯟꯖꯥꯡ ꯆꯥꯕ꯭ꯔꯣ
ꯑꯩꯁꯦ ꯏꯔꯣꯟꯕ ꯑꯣꯏꯅ ꯇꯧꯔꯦ ꯉꯁꯤꯁꯦ ꯀꯩ ꯕꯤꯂꯦꯟꯗꯔꯤꯒꯥ ꯈꯃꯦꯟ ꯅꯃꯥ ꯀꯔꯥ ꯉꯥ ꯀꯪꯕ ꯈꯔꯒ ꯑꯥꯂꯨ ꯑꯅꯤ ꯃꯆꯥꯅꯤ
ꯐꯩꯅꯦ ꯅꯊꯟꯇꯥꯒꯤ ꯍꯥꯎꯔꯝꯒꯅꯤ
ꯎꯝ ꯃꯣꯔꯣꯛ ꯌꯥꯝ ꯁꯥꯗꯦ ꯑꯗꯨꯝ ꯉꯥꯔꯤ ꯈꯔ ꯍꯥꯞꯄꯒ ꯃꯣꯔꯣꯛ ꯗ꯭ꯔꯥꯏ ꯑꯀꯪꯕꯗꯣ ꯎꯃꯣꯔꯣꯛ ꯑꯀꯪꯕ ꯍꯥꯞꯄꯒꯥ ꯃꯤꯠꯂꯒꯥ ꯑꯗꯨꯝ ꯆꯥꯒ꯭ꯔꯦ ꯉꯁꯤꯗꯤ
ꯎꯝ ꯑꯩꯗꯣ ꯀꯔꯤꯕ ꯃꯅꯥ ꯑꯁꯤꯟꯕ ꯑꯃ ꯌꯨꯝꯗꯒꯤ ꯊꯥꯔꯛꯑꯦꯕꯀꯣ ꯑꯗꯨꯒ ꯁꯥ ꯈꯔ ꯁꯨ ꯏꯃꯥꯅ ꯄꯤꯔꯛꯑꯦꯕꯀꯣ ꯑꯗꯨꯒ ꯊꯣꯡꯉꯒ ꯆꯥꯏꯌꯦ
ꯀꯔꯝꯕ ꯁꯔꯣ
ꯑꫭꯛꯁꯥ
ꯑꯆꯥ ꯌꯨꯝꯒꯤ ꯑ ꯍꯟꯗꯛ ꯀꯩꯅꯣꯃ ꯑꯐ꯭ꯔꯤꯀꯥꯟ ꯁꯋꯥꯏꯟ ꯐ꯭ꯂꯨ ꯍꯥꯏ ꯂꯥꯛꯑꯦꯕ ꯅꯠꯇ꯭ꯔꯣ
ꯑꯗꯨ ꯑꯩꯈꯣꯏ ꯈꯨꯟꯗ ꯌꯧꯗ꯭ꯔꯤ ꯑꯗꯨ ꯌꯧꯗ꯭ꯔꯤꯉꯩ ꯑꯥ ꯌꯧꯗ꯭ꯔꯤꯉꯩꯗꯀꯣ ꯎꯝ ꯅꯣꯏꯅ ꯌꯣꯟ ꯊꯣꯛꯄ
ꯎꯝ ꯃꯥꯡꯗꯅꯤꯉꯥꯏ ꯄꯩꯁꯥ
ꯑꯥ ꯈꯨꯟ ꯃꯅꯨꯡꯗ ꯑꯗꯨꯝ ꯌꯣꯟꯕꯗꯣ ꯑꯗꯨꯃꯥꯏꯅ ꯇꯧꯕꯒꯤ
ꯅꯣꯏ ꯈꯨꯟꯗꯗꯤ ꯀꯦꯖꯤꯗ ꯀꯌꯥ ꯄꯤꯒꯦ ꯑꯣꯛꯁꯥꯗꯣ
ꯎꯝ ꯈꯨꯟ ꯃꯅꯨꯡꯗ ꯑꯣꯏꯕꯅꯤꯅ ꯀꯩꯕ ꯆꯍꯨꯝꯒ ꯌꯥꯡꯈꯩ ꯄꯤꯕ ꯃꯥꯜꯂꯦ
ꯑꯣ
ꯃꯄꯥꯟꯗ ꯌꯣꯟꯕ ꯅꯠꯇꯕꯅꯤꯅꯥ
ꯎꯝ ꯁꯕ꯭ꯔꯣ ꯉꯥꯁꯤꯗꯤ
ꯎꯝ ꯌꯥꯝ ꯁꯥꯕꯅꯤ ꯑꯣꯏꯗꯦ ꯑꯩ ꯍꯧꯖꯤꯛ ꯕꯂꯥꯟꯀꯦꯠ ꯏꯟꯂꯒ ꯇꯨꯝꯃꯦ
ꯅꯣꯡꯗꯤ ꯇꯥꯕ꯭ꯔꯣ
ꯅꯣꯡ ꯇꯥꯗꯦ ꯅꯣꯏꯗ ꯆꯨꯕ꯭ꯔꯣ
ꯅꯣꯡ ꯆꯨꯗꯦꯗ ꯉꯥꯁꯤꯁꯦ ꯏꯪꯕꯒꯨꯝ ꯁꯥꯕꯒꯨꯝ ꯑꯅꯤꯔꯛꯇꯤ ꯏꯔꯨꯈꯔꯦ
ꯎꯝ ꯍꯥꯏꯗꯤ ꯁꯨꯃꯥꯏ ꯏꯪꯉꯦ ꯉꯁꯤꯗꯣ ꯑꯩꯗꯣ ꯀꯣꯛꯇꯣ ꯂꯨꯕꯀꯣ ꯑꯗꯨꯒꯤꯔ ꯈꯪꯗꯦ ꯑꯗꯨ ꯁꯝꯁꯨ ꯀꯪꯗꯔꯤ ꯑꯗꯨꯏꯁꯨ ꯑꯗꯨꯝ ꯇꯨꯝ
ꯑꯩ ꯃꯁꯥꯥꯁ ꯌꯥꯝ ꯇꯧꯕ ꯍꯩꯕꯅꯦ ꯑꯩ ꯌꯨꯝꯗꯁꯨ ꯏꯃꯥ ꯍꯣꯏ ꯃꯥꯁꯥꯁ ꯇꯧꯕ ꯃꯔꯨꯞꯁꯤꯡꯁꯨ ꯇꯧꯕꯤꯕ ꯑꯗꯨꯒꯤ ꯍꯩꯕꯅꯤꯅ ꯅꯪꯒꯤꯁꯨ ꯈꯔ ꯇꯧꯕꯤꯔꯣ
ꯇꯠꯁꯦ ꯇꯠꯁꯦ ꯑꯩ ꯀꯣꯛ ꯆꯤꯛꯌꯦ
ꯊꯁꯤ ꯊꯁꯤ ꯈꯁꯤ
ꯁꯝ ꯀꯪꯗꯔꯤꯀꯒꯤ
ꯑꯩ ꯍꯣꯔꯦꯟ ꯑꯩꯅ ꯂꯥꯛꯑꯒ ꯃꯁꯥꯥꯁ ꯅꯪꯒꯤ ꯈꯔ ꯅꯝꯕꯤꯔꯒ ꯅꯪ ꯍꯣꯔꯦꯟ ꯅꯝꯎ ꯍꯩꯟꯅ ꯀꯣꯛꯆꯔꯥꯒꯗꯧ ꯃꯥꯂꯦ ꯅꯪꯁꯦ
ꯍꯥ ꯀꯩꯕꯥ ꯍꯧꯖꯤꯛꯀꯤꯗꯣ
ꯑꯩꯅ ꯂꯥꯛꯑꯒ ꯅꯪꯒꯤ ꯀꯣꯛꯇ ꯑꯣꯏꯅ ꯃꯁꯥꯁ ꯇꯧꯕꯤꯔꯗꯤ ꯀꯣꯛ ꯆꯤꯛꯄꯗ ꯐꯅꯤꯡꯉꯥꯏ ꯅꯪꯗꯤ ꯍꯦꯟꯅ ꯀꯣꯛ ꯆꯤꯛ ꯑꯦꯅ ꯍꯥꯏꯔꯛꯀꯗꯧ ꯃꯥꯜꯂꯦꯕ
ꯈꯪꯗꯦꯅꯦ
ꯑꯗꯨꯗꯤ ꯅꯪꯁꯦ ꯑꯩꯒꯤ ꯃꯁꯥꯥꯁ ꯑꯩ ꯃꯁꯥꯁ ꯄꯥꯝꯝꯕꯅꯤꯗꯤ ꯈꯪꯉꯦꯕ ꯑꯗꯨꯗꯨꯒꯤꯗꯃꯛꯇ ꯅꯪ ꯀꯣꯛ ꯆꯤꯛꯛꯇ꯭ꯔꯁꯨ ꯆꯤꯛꯄ ꯁꯥꯗꯧ ꯃꯥꯜꯂꯦꯕ ꯅꯪꯁꯦ
ꯁꯥꯔꯒ ꯂꯣꯏꯔꯑꯦ ꯀꯥꯗꯧꯔꯒꯦ
ꯑꯁ ꯑꯁ
ꯑꯁ ꯑꯁ ꯒꯔꯨꯞ ꯒ꯭ꯔꯨꯞꯇ ꯉꯁꯤ ꯈꯛꯇ ꯆꯪꯉꯒ ꯑꯣꯚꯔ ꯌꯥꯝ ꯇꯧꯋꯤꯅꯦꯅꯕꯥꯅꯤ ꯑꯃꯗꯨꯒ
ꯑꯆꯥ ꯉꯁꯥꯏ ꯑꯩꯅ ꯀꯩꯅꯣꯃ ꯇꯦꯛꯁ ꯊꯥꯕꯗ ꯃꯤ ꯃꯥꯅ ꯀꯔꯤꯕ ꯅꯠꯇꯦ ꯑꯩꯒꯤ ꯃꯃꯥꯡꯗ ꯑꯃ ꯇꯧꯔꯛꯏꯗꯅ ꯃꯥꯗꯣ ꯃꯤ ꯂꯩꯇꯕꯤꯒꯤ ꯃꯥꯥꯕꯨ ꯋꯥꯔꯤ ꯁꯥꯁꯤꯔ ꯇꯧꯔꯝꯕꯅꯦꯕ ꯑꯗꯣ ꯃꯥꯅ ꯃꯥꯖꯦ ꯃꯄꯥꯟꯗ ꯂꯩꯌꯦ ꯊꯕꯛ ꯇꯧꯔꯤ ꯃꯥ ꯑꯣꯐꯤꯁꯇ ꯂꯩꯔꯤ ꯍꯥꯏꯔꯝꯕꯒꯤ
ꯅꯤꯄꯥ ꯑꯃꯔ ꯇꯧꯔꯛ ꯑꯦ
ꯑꯁ ꯑꯩꯖꯨ ꯅꯍ ꯑꯩꯗꯣ ꯇꯨꯝꯈ꯭ꯔꯕꯅꯦꯕꯀꯣ ꯑꯩ ꯅꯪꯉꯣꯟꯗ ꯇꯨꯝꯈ꯭ꯔꯒꯦ ꯍꯥꯏꯕꯗꯣ ꯑꯗꯨꯗ ꯇꯨꯝ ꯈ꯭ꯔꯦ ꯑꯗꯨꯒ ꯏꯆꯦ ꯈꯣꯏ ꯍꯧꯒꯠꯂꯒ ꯂꯥꯡꯕꯒꯣ ꯑꯗꯨꯏ ꯑꯩ ꯇꯨꯝꯕ ꯌꯥꯗ꯭ꯔꯦ ꯑꯃꯨꯛ ꯑꯗꯨꯒ ꯑꯩꯅ ꯑꯃꯨꯛꯀ ꯆꯪꯉꯛꯄꯅꯦꯕ ꯑꯗꯨꯗ ꯒ꯭ꯔꯨꯞꯇ ꯅꯣꯏ ꯇꯦꯛꯁ ꯎꯏꯌꯦ
ꯑꯩꯒꯤ ꯇꯦꯛꯁ ꯎꯕꯒ ꯍꯦꯛ ꯑꯃꯨꯛꯀ ꯇꯨꯝꯕ ꯌꯥꯗ꯭ꯔꯦ
ꯃꯣꯏꯅ ꯂꯥꯡꯕꯒꯤꯅꯦ
ꯅꯠꯇꯤꯗ ꯃꯣꯏ ꯇꯥꯏꯕ ꯁꯥꯔꯒ ꯑꯩꯕꯨ ꯃꯇꯥꯏ ꯊꯝꯃꯂꯩꯌꯦꯅꯦ ꯑꯩ ꯗꯔ ꯑꯩꯕꯨꯁꯨ ꯗꯔꯦꯛ ꯍꯥꯏꯔꯦꯗꯅ
ꯀꯔꯤ
ꯅꯪꯅꯁꯨ ꯅꯪꯅꯁꯨ ꯇꯦꯛꯁ ꯇꯧꯔꯛꯄꯒꯤ ꯑꯗꯨꯃꯥꯏꯟ ꯇꯧꯕꯅꯤ ꯀꯥꯏꯅ ꯍꯥꯏꯌꯨꯗꯅ
ꯑꯗꯨ ꯒ꯭ꯔꯨꯞꯇ ꯆꯪꯉꯒ ꯍꯥꯏꯗꯨꯗꯤ ꯑꯩꯅ ꯅꯣꯏꯒꯤ ꯇꯦꯛꯁꯨ ꯎꯏ ꯍꯥꯏꯔꯒ
ꯑꯗꯨ ꯑꯩꯅ ꯅꯣꯡꯃꯈꯛꯇ ꯂꯥꯡꯉꯦ ꯍꯥꯏꯕꯗꯤ ꯀꯃꯥꯏꯅ ꯑꯩꯅ ꯂꯥꯡꯕ꯭ꯔꯣꯅꯦ ꯍꯥꯏꯔꯑꯣꯅꯦ
ꯏꯁ ꯑꯩꯅ ꯀꯔꯤ ꯂꯥꯡꯉꯦ ꯍꯥꯏꯕ꯭ꯔ ꯅꯪꯉꯣꯟꯗ
ꯅꯠꯇꯦ ꯅꯪ ꯀꯩꯟ ꯅꯪꯅ ꯉꯁꯥꯏ ꯍꯥꯏꯕꯗꯣ ꯑꯩꯕꯨ ꯒ꯭ꯔꯨꯞꯇ ꯅꯣꯡꯃ ꯈꯛꯇ ꯆꯪꯉꯒ ꯋꯥꯔꯤ ꯁꯥꯕꯗ ꯅꯪ ꯌꯥꯝ ꯂꯥꯡꯉꯦ ꯀꯥꯏꯅ ꯍꯥꯏ
ꯑꯁ ꯂꯥꯡꯉꯦꯑꯥꯏꯗꯦ ꯀꯔꯤꯕ ꯅꯨꯡꯗꯥꯡ ꯅꯪꯅ ꯃꯤꯠ ꯊꯥꯕꯗꯣ ꯅꯨꯡꯗꯥꯡꯗꯗꯤ ꯃꯥꯒꯤ ꯅꯨꯄꯥꯒ ꯋꯥꯔꯤꯁ ꯁꯥꯕꯅꯤꯅ ꯇꯨꯝꯈ꯭ꯔꯦ ꯍꯥꯏꯕꯅꯤ ꯑꯗꯨ ꯍꯥꯏꯕꯅꯤꯗ
ꯑꯠꯁꯥ
ꯑꯗꯨ ꯑꯩꯅ ꯅꯪꯉꯣꯟꯗ ꯒ꯭ꯔꯨꯞꯇ ꯔꯤꯄ꯭ꯂꯥꯏ ꯄꯤꯔꯤꯗꯨꯗꯤ
ꯒ꯭ꯔꯨꯞꯇ ꯅꯪ ꯑꯃꯨꯛꯀ ꯔꯤꯄ꯭ꯂꯥꯏ ꯄꯤꯈ꯭ꯔꯕꯣ
ꯄꯤꯌꯦꯅꯦ ꯑꯩꯗꯤ ꯑꯗꯨꯒ ꯑꯃ ꯅꯃꯥꯟꯅꯕ ꯑꯃꯁꯨ ꯆꯪꯉꯒ ꯑꯩꯉꯣꯟꯗ ꯇꯨꯝꯈ꯭ꯔꯣ ꯊꯦꯡꯉꯦꯒ ꯇꯧꯍꯧꯕꯅꯦ
ꯑꯠꯁꯥ ꯑꯥ ꯑꯈꯣꯏ ꯃꯦꯝ ꯑꯩꯈꯣꯏ ꯑꯩ ꯃꯔꯨꯞ ꯑꯃꯥꯗꯨꯅ ꯍꯥꯏꯔꯛꯑꯦꯅꯦ ꯅꯕꯥꯅꯤ ꯑꯩꯕꯨ ꯐꯅꯤꯕꯣꯏ ꯍꯥꯏꯅ ꯍꯥꯏ ꯍꯥꯏꯌꯦꯅ ꯅꯪꯅ
ꯍꯥꯏꯌꯦꯅ
ꯑꯩ ꯀꯃꯥꯏꯅ ꯐꯅꯤꯕꯣꯏ ꯍꯥꯏꯕ꯭ꯔꯣ ꯑꯩꯁꯦ ꯌꯥꯝ ꯆꯤꯟ ꯊꯤꯕ ꯃꯥꯜꯂꯦ ꯀꯥꯏꯅ ꯍꯥꯏꯌꯦ ꯍꯥꯏꯌꯦ ꯂꯣꯏꯔꯦꯕꯣ ꯑꯩꯗꯤꯀꯣ ꯎꯝ ꯌꯥꯔꯣꯏꯗꯨꯗꯤ
ꯃꯥꯁꯨ ꯑꯗꯨꯝ ꯄꯪꯍꯥꯏ ꯍꯥꯏꯔ ꯑꯗꯨꯝ ꯋꯥꯔꯤ ꯁꯥꯟꯅꯅꯤꯡꯉꯥꯏ ꯂꯩꯇꯕꯩ ꯑꯗꯨꯝ ꯄꯪꯍꯥꯏ ꯍꯥꯏ ꯂꯩꯕꯗꯨꯕꯨ
ꯑꯩ ꯃꯅꯤꯡꯗ ꯑꯃ ꯍꯥꯏꯔꯒ ꯑꯩꯕꯣ ꯑꯃ ꯍꯥꯏ ꯂꯩꯌꯦ
ꯎꯝ ꯅꯕꯥꯅꯤ ꯇꯤꯟꯅꯕꯅꯤꯅ ꯆꯞ ꯃꯅꯩꯅ ꯅꯕꯥꯟ ꯇꯤꯟꯅꯕꯅꯤꯅ ꯑꯩꯅ ꯃꯉꯣꯟꯗ ꯉꯥꯡꯕ ꯋꯥꯗꯣ ꯃꯥꯅ ꯑꯃꯨꯛ ꯅꯪꯉꯣꯟꯗ ꯍꯥꯏꯒꯅꯤꯅ ꯑꯗꯣ ꯀꯔꯤ ꯀꯥꯏꯕ꯭ꯔꯣ
ꯌꯥꯝ ꯀꯥꯏꯌꯦ ꯑꯩ ꯅꯪꯕꯨ ꯊꯦꯡꯅ ꯊꯦꯡꯅꯕ ꯂꯥꯛꯄ ꯏꯀꯥꯏꯕ ꯍꯧꯔꯦ
ꯅꯣꯛꯅꯤꯡꯉꯦ ꯑꯩꯗꯤ
ꯎꯝ
ꯅꯪꯒꯤ ꯃꯤꯡꯗꯣ ꯍꯥꯏꯗꯤ ꯄꯟꯕ ꯌꯥꯗꯕꯅꯤꯅꯀꯣ ꯑꯗꯨꯝ ꯎꯝ ꯃꯥꯁꯨ ꯈꯪꯅꯤꯡꯉꯦ ꯑꯩꯁꯨ ꯈꯪꯅꯤꯡꯉꯦ ꯑꯗꯨꯝ ꯐꯅꯤ ꯕꯣꯏ ꯍꯥꯏꯕ ꯋꯥꯅꯤ
ꯑꯆꯥ ꯑꯗꯨꯗꯤ ꯅꯪ ꯐꯅꯤꯒꯔꯜ ꯇꯥꯔꯦ
ꯎꯝ ꯌꯥꯏ ꯃꯤꯡꯗꯨ ꯄꯟꯕ ꯌꯥꯗꯕꯅꯤꯅ ꯀꯣ ꯑꯗꯨꯝ ꯈꯪꯅꯕ ꯍꯥꯏꯅ ꯇꯧꯕ ꯋꯥꯅꯤꯗ
ꯐꯅꯤꯒꯔꯜ ꯑꯥ
ꯑꯩꯈꯣꯏ ꯂꯥꯡꯕ꯭ꯔꯥ
ꯈꯔ ꯈꯔꯕꯨꯗꯤ ꯇꯥꯏ ꯑꯗꯨꯝ ꯌꯥꯗꯧ ꯃꯥꯜꯂꯦ
ꯑꯩꯒꯤꯗꯤ ꯅꯣꯏꯁ ꯊꯣꯛꯄ ꯊꯣꯛꯔꯝꯃꯣꯏꯅꯦ ꯍꯧꯖꯤꯛꯇꯤ
ꯖꯤꯛꯇꯤ ꯀꯩꯁꯨ ꯊꯣꯛꯇꯦ ꯅꯪꯒꯤꯗꯤ
ꯑꯩꯁꯦ ꯅꯍꯥꯟ ꯑꯉꯥꯡ ꯑꯣꯏꯔꯤꯀꯥꯟꯗꯗꯤ ꯁꯤ ꯐꯥꯏ ꯌꯥꯝ ꯄꯥꯝꯃꯥꯝꯕꯅꯦꯕ ꯁꯤꯐꯥꯏ ꯍꯥꯏꯕꯁꯦ ꯁꯤꯐꯥꯏ ꯑꯣꯐꯤꯁꯔ ꯑꯣꯐꯤꯁꯥꯔꯁꯦ
ꯎꯝ
ꯀ꯭ꯂꯥꯁ ꯇꯦꯟ ꯇꯝꯕ ꯃꯇꯝꯁꯨ ꯀꯥꯕ ꯃꯇꯝꯁꯨ ꯑꯩ ꯁꯨꯃꯥꯏꯅ ꯌꯥꯝ ꯇꯧꯅꯤꯡꯕꯅꯤ ꯀ꯭ꯂꯥꯁ ꯃꯇꯝꯁꯨ ꯒ꯭ꯔꯦꯖꯨꯏꯁꯟ ꯇꯧꯕ ꯃꯇꯝꯁꯨ
ꯑꯥ
꯭ꯒꯔꯦꯖꯨꯌꯦꯁꯟ ꯂꯣꯏꯕ ꯍꯦꯛ ꯑꯩꯅ ꯃꯥꯁꯇ꯭ꯔ ꯀꯥꯕ ꯃꯇꯝꯗ ꯁꯤꯄꯥꯏ ꯍꯥꯏꯕꯖꯦ ꯕꯤꯠ ꯂꯩꯇꯕ ꯍꯧꯔꯦꯕ
ꯀꯩꯒꯤꯅꯣ
ꯍꯥꯏꯕꯗꯤ ꯃꯗꯨ ꯃꯇꯝꯗꯨ ꯀꯔꯤ ꯍꯥꯏꯁꯤꯔꯦ ꯆꯩꯅꯥꯒ ꯏꯟꯗꯤꯌꯥꯒ ꯑꯃꯂꯣꯝꯗꯗꯤ ꯐꯗꯤ ꯐꯩꯀꯣ ꯍꯥꯏꯕꯗꯤ ꯁꯤꯐꯥꯏ ꯇꯧꯕ ꯍꯥꯏꯕꯁꯦ ꯏꯔꯥꯡꯒꯨꯝꯕ ꯍꯥꯏꯕꯗꯤ ꯋꯥꯔꯒꯨꯝꯕ ꯆꯠꯄ ꯀꯥꯟꯗ ꯅꯨꯡꯉꯥꯏꯕꯗꯅꯦꯕ
ꯎꯝ
ꯀꯔꯤꯒꯨꯝꯕ ꯑꯩꯈꯣꯏ ꯀꯟꯇ꯭ꯔꯤꯒꯤ ꯃꯔꯝꯗ ꯂꯦꯞꯄꯤꯕ ꯁꯤꯕꯤꯕ ꯍꯥꯏꯕꯁꯦ ꯌꯥꯝ ꯅꯨꯡꯉꯥꯏꯕꯅꯦꯕ
ꯎꯝ
ꯑꯗꯨ ꯑꯣꯏꯔꯁꯨ ꯌꯨꯝꯒꯤ ꯏꯃꯥ ꯏꯄꯥ ꯈꯜꯂꯒ ꯀꯔꯤꯁꯤ ꯏꯔꯥꯡ ꯋꯥꯔ ꯌꯥꯎꯗꯕꯗꯣ ꯑꯃ ꯇꯜꯂꯥꯛꯑꯦꯕ ꯅꯍꯥꯟꯗꯤ ꯌꯥꯝ ꯀꯔꯤꯁꯦ ꯆꯠꯅꯤꯡꯕ ꯐꯥꯎꯕꯗ ꯑꯗꯨ ꯃꯥꯡꯕ ꯍꯧꯔꯦꯕ